ꯑꯥꯎ
ꯍꯦꯜꯂꯣ
ꯇꯥꯕ꯭ꯔꯣ
ꯇꯥꯕꯔꯣ
ꯇꯥꯏꯌꯦ
ꯇꯥꯏꯌꯦ
ꯑꯁ ꯑꯗꯨꯝ ꯍꯤꯞꯄꯝꯃꯤꯅꯦ
ꯋꯥꯔꯤ ꯋꯥꯔꯤ ꯁꯥꯗꯕꯁꯨ ꯀꯨꯏꯔꯦ ꯁꯥꯁꯤꯅꯦ
ꯑꯁ ꯀꯨꯏꯔꯦꯅꯦ ꯎꯅꯗꯕꯁꯨ ꯀꯨꯏꯔꯦ ꯑꯁ ꯄꯥꯎꯒꯁꯦ ꯐꯥꯎꯅꯕ ꯐꯪꯗ꯭ꯔꯦꯅꯦ
ꯀꯩꯅꯣ ꯅꯪ
ꯑꯁ ꯍꯣꯏ ꯐꯥꯎꯅꯕ
ꯅꯨꯡꯉꯥꯏꯇ꯭ꯔꯦꯅꯦ ꯑꯩꯅ
ꯎꯝ
ꯇꯦꯟ ꯑꯗꯨꯣ ꯀꯥꯎꯁꯤ ꯅꯨꯡꯁꯤꯅꯦ
ꯍꯣꯏꯅꯦ ꯆꯠꯈꯤꯕ ꯃꯇꯝ ꯅꯨꯡꯉꯥꯏ ꯅꯨꯡꯉꯥꯏꯕ ꯃꯇꯝꯗꯣ ꯅꯪ ꯈꯣꯟꯖꯦꯜꯁꯦ ꯅꯪ ꯈꯣꯟꯖꯦꯜꯁꯦ ꯆꯤꯡꯉꯤꯅꯦ
ꯍꯧ
ꯇ ꯅꯥꯏ ꯈꯣꯟꯖꯦꯜꯁꯦ ꯆꯤꯡꯉꯤꯅꯦ ꯌꯥꯝ ꯁꯦꯡꯕ ꯑꯣꯏ ꯌꯥꯝ ꯁꯦꯡꯕ ꯑꯣꯏꯗꯦꯅꯦ
ꯅꯦ
ꯑꯥ ꯍꯧꯖꯤꯛ ꯈꯔ ꯁꯦꯡꯂꯛꯑꯦ ꯌꯥꯔꯦ ꯌꯥꯔꯦ ꯁꯦꯡꯉꯦ ꯁꯦꯡꯉꯦ ꯎꯝ ꯑꯩ ꯈꯣꯟꯖꯦꯜꯗ ꯑꯗꯨꯝ ꯎꯝ ꯑꯩ ꯈꯣꯟꯖꯦꯜ ꯑꯗꯨꯝ ꯁꯦꯡꯕ꯭ꯔꯣ
ꯍꯣꯏ ꯁꯦꯡꯉꯦ ꯇꯥꯕꯗꯤ ꯌꯥꯝ ꯅꯨꯡꯉꯥꯏ
ꯑꯁ ꯌꯥꯝ ꯐꯕ ꯋꯥꯅꯤꯅꯦ ꯑꯗꯨꯗꯤ ꯑꯁ ꯍꯤꯄꯝꯃꯤꯅꯦꯗ ꯁꯥꯃꯟꯗꯅ ꯀꯩꯗꯧꯔꯨꯅꯤ
ꯌꯥꯝ ꯁꯥꯏ
ꯊꯕꯛ ꯆꯠꯊꯣꯛꯅꯤꯡꯉꯥꯏꯁꯨ ꯆꯠꯊꯣꯛꯅꯤꯡꯉꯥꯏꯁꯨ ꯂꯩꯇꯦ ꯑꯁ ꯂꯩꯔꯁꯨ
ꯊꯕꯛ ꯄꯤꯌꯨꯔꯣ ꯅꯠꯇ꯭ꯔꯒ
ꯑꯁ ꯄꯤꯔꯨꯅꯨꯗ ꯊꯕꯛ ꯄꯤꯗꯕꯤꯗ ꯄꯩꯁꯥ ꯑꯣꯏꯅ ꯄꯤꯌꯨꯅꯦ
ꯄꯩꯁꯥꯁꯨ ꯄꯤꯒꯅꯤ ꯊꯕꯛ ꯍꯥꯟꯅ ꯄꯤꯗꯣꯏꯅꯦ
ꯌꯥꯏ ꯌꯥꯗꯤ ꯌꯥꯕꯖꯥꯅꯤ ꯅꯨꯡꯉꯥꯏꯕ ꯊꯕꯛ ꯑꯣꯏꯔꯗꯤ ꯌꯥꯏ
ꯑꯩ ꯊꯛꯄ ꯂꯣꯏ ꯅꯨꯡꯉꯥꯏꯅꯦ ꯀꯩꯅꯣ ꯊꯕꯛ ꯅꯨꯡꯉꯥꯏꯇꯕ ꯊꯕꯛ
ꯅꯨꯡꯉꯥꯏꯕ ꯊꯕꯛ ꯑꯣꯏꯗꯤ ꯌꯥꯝ ꯅꯨꯡꯉꯥꯏꯇ꯭ꯔꯁꯨ ꯄꯩꯁꯥꯒ ꯃꯌꯥꯝ ꯌꯥꯝ ꯖꯣꯝ ꯖꯣꯝ ꯐꯪꯕ ꯊꯕꯛ ꯑꯣꯏꯔꯗꯤ ꯌꯥꯏ
ꯄꯨꯟꯗꯕ ꯀꯨꯏꯔꯤꯅꯦ ꯑꯩꯈꯣꯏ ꯆꯥꯛ ꯊꯥꯎꯕ ꯆꯔꯥ ꯑ ꯍꯥꯎꯕ ꯆꯔꯒ ꯋꯥꯔꯤ ꯅꯨꯡꯉꯥꯏ ꯋꯥꯔꯤ ꯁꯥꯁꯤ ꯎꯝ
ꯎꯝ ꯌꯥꯕꯖꯥꯠꯅꯤ ꯑꯗꯨꯖꯨꯨ ꯌꯥꯏ ꯌꯥꯏ ꯑꯩꯒꯤ ꯏꯁ ꯇꯥꯏꯌꯦ ꯆꯥꯕꯒꯤꯅꯤ ꯍꯥꯏꯔꯗꯤ ꯑꯩꯗꯤ ꯏꯌꯥ ꯌꯥꯔꯦꯅꯦ
ꯇꯔꯤꯕꯣ
ꯇꯥꯏꯌꯦ ꯇꯥ ꯗꯕ꯭ꯔꯣ ꯑꯩꯗꯤ ꯇꯥꯏꯌꯦ
ꯍꯜꯂꯣ
ꯇꯥꯗꯕ꯭ꯔꯣ ꯑꯅ ꯇꯥꯏꯌꯦ
ꯇꯥꯗꯕ꯭ꯔꯣ
ꯑꯁ ꯆꯥꯕꯒꯤ ꯆꯥꯕꯒꯤ ꯋꯥꯔꯤ ꯍꯧꯖꯤꯜꯂꯒ ꯈꯣꯟꯖꯦꯜꯁꯦ ꯇꯥꯟꯅꯗꯕ꯭ꯔꯥ ꯈꯪꯗ꯭ꯔꯦ ꯌꯥꯗ꯭ꯔꯦ
ꯍꯜꯂꯣ
ꯇꯥꯏꯌꯦ ꯇꯥꯗꯕ꯭ꯔꯣ ꯇꯥꯌꯦ ꯑꯩꯗꯤ ꯑꯗꯨꯝ ꯇꯥꯏꯅ
ꯇꯗ
ꯇꯥꯏꯌꯦ
ꯍꯜꯂꯣ
ꯎꯝ ꯍꯥꯎ ꯎꯝ
ꯑꯩꯅꯦ ꯅꯪ ꯐꯖꯅ ꯇꯥꯗ꯭ꯔꯦ
ꯇꯥꯕ꯭ꯔꯣ
ꯍ ꯍꯣꯏ ꯒꯌꯥꯟ ꯃꯦꯟ ꯇꯥꯗꯦꯗ ꯇꯧꯔꯤꯁꯦ
ꯁꯤꯉꯅꯨꯡꯉ
ꯍꯥꯎ ꯍꯥꯎ ꯍꯥꯎ
ꯅꯪꯗꯤ ꯊꯥꯖꯅꯤ ꯑꯩꯒꯤ ꯁꯦꯡꯂꯕ ꯊꯝꯃꯣꯢꯅꯤ ꯗꯤꯌꯨꯇꯤ ꯂꯣꯢꯗ ꯉꯥꯢꯔꯤꯌꯦ ꯃꯣꯏꯣꯔꯥꯡ ꯐꯝꯖꯔ ꯑꯗꯨꯗꯅ ꯍꯣꯏ ꯉ ꯆꯠꯈꯤꯅꯦ ꯉ ꯆꯠꯀꯦ ꯑ ꯌꯣꯂꯄ ꯃꯥꯅꯦꯦ
ꯅꯣ
ꯍꯜꯂꯣ ꯇꯥꯕ꯭ꯔꯣ